ꯇꯥꯕ꯭ꯔꯥ
ꯇꯥꯏꯌꯦ ꯇꯥꯏꯌꯦ
ꯎꯝ ꯑꯩꯈꯣꯏꯒꯤ ꯑꯩꯈꯣꯏ ꯃꯥꯒꯤ ꯃꯣꯏ ꯃꯣꯏ ꯃꯄꯝꯒꯤ
ꯎꯝ ꯄꯤꯕꯥꯥꯛ ꯑꯍꯟꯗꯣ ꯀꯃꯡꯒꯤ
ꯎꯝ
ꯑꯗꯨ ꯂꯩꯇ꯭ꯔꯦꯅ ꯐꯣꯟ ꯇꯧꯔꯛꯑꯦ ꯑꯩꯉꯣꯟꯗ ꯇꯧꯔꯛꯇ꯭ꯔꯦ ꯗꯥꯁꯃꯤꯅ ꯇꯧꯔꯛꯑꯦ ꯍꯟꯗ ꯀꯤꯠꯅꯤ ꯑꯅꯤ ꯅꯥꯏꯌꯦꯅ ꯀꯦꯟꯗꯤ ꯑꯅꯤ ꯅꯥꯏꯅ ꯍꯥꯏꯕꯗꯤ ꯆꯍꯤ ꯑꯃꯃꯨꯛꯀꯤ ꯃꯃꯥꯡꯗ ꯆꯍꯤ ꯑꯃ ꯑꯃ ꯑꯅꯤꯒꯨꯝꯕ ꯐꯥꯔꯝꯗꯧ ꯃꯥꯜꯂꯦ ꯑꯩꯈꯣꯏ ꯃꯥꯜ ꯂꯩꯇꯕꯁꯨ ꯆꯍꯤ ꯑꯍꯨꯝꯃꯨꯛ ꯁꯨꯔꯦꯗꯅ ꯁꯨꯗ꯭ꯔꯤꯕ
ꯁꯨꯔꯦ ꯀꯩꯅꯣ
ꯇꯨ ꯊꯥꯎꯖꯟ ꯇ꯭ꯋꯦꯟꯇꯤꯒ ꯊ꯭ꯔꯤ ꯂꯩꯇꯕꯅꯤꯀꯣ ꯇ꯭ꯋꯦꯟꯇꯤ ꯊ꯭ꯔꯤꯒꯤ ꯁꯦꯞꯇꯦꯝꯕꯔ ꯂꯩꯇꯕꯅꯤꯒ ꯅꯠꯇ꯭ꯔꯥ ꯀ ꯊ꯭ꯔꯤ ꯇ꯭ꯋꯦꯟꯇꯤ ꯐꯣꯔꯟ ꯇ꯭ꯋꯦꯟꯇꯤ ꯁꯤꯛꯁ ꯁꯨꯗꯤ ꯁꯨꯗ꯭ꯔꯤ ꯁꯨꯗ ꯑꯍꯨꯝ ꯆꯪꯉꯛꯄ ꯍꯥꯏꯇꯥꯔꯦ ꯑꯗꯨꯃꯥꯏꯅ ꯑꯣꯏꯗꯣꯏꯅꯤ ꯑꯗꯨ ꯑꯩꯉꯣꯟꯗ ꯀꯣꯜ ꯇꯧꯔꯛꯇꯣꯏꯕ ꯐꯣꯟꯗꯣ ꯇꯥꯁꯟ ꯇꯧꯔꯛꯄ ꯑꯩ ꯃꯅꯤꯡ ꯆꯪꯉꯨꯕꯗꯨꯅ ꯑꯩꯉꯣꯟꯗ ꯍꯥꯏꯔꯛꯏ ꯁꯨꯃꯥꯏꯅ ꯂꯩꯇ꯭ꯔꯦ ꯈꯣꯠꯇ꯭ꯔꯦ ꯍꯥꯏꯔꯛꯑꯦꯅ ꯀ ꯐꯥꯎ ꯆꯍꯤ ꯀꯌꯥ ꯁꯨꯔꯝꯗꯣꯏꯅꯣ ꯈꯪꯗꯦ ꯃꯥꯁꯦ ꯆꯍꯤ ꯌꯥꯝꯗ꯭ꯔꯕꯗ ꯃꯥꯁꯦ ꯁꯚꯦꯟꯇꯤ ꯑꯗꯨꯃꯥꯏꯅꯗꯤ ꯂꯩꯔꯝꯗꯧꯗꯤ ꯃꯥꯜꯂꯦ ꯇꯗ ꯁꯤꯛꯁꯇꯤ ꯐꯥꯏꯚ ꯁꯚꯦꯟꯇꯤ ꯑꯗꯨꯃꯥꯏ ꯂꯩꯔꯝꯃꯅꯤꯅ
ꯁ ꯆꯔꯣ
ꯉꯁꯤ ꯂꯩꯇꯦꯅ ꯍꯥꯏꯔꯤꯕ
ꯑꯅ ꯍꯔꯤꯁ ꯇꯔ
ꯍꯌꯦꯡ ꯆꯠꯄ ꯍꯥꯏꯗꯣ ꯈꯔꯤ ꯑꯆꯧꯕ ꯌꯥꯎꯗꯦ ꯐꯔ ꯇꯥꯗꯣꯏꯅꯤ ꯇꯧꯔꯤ ꯍꯌꯦꯡ ꯄꯥꯎ ꯐꯥꯎꯅꯔꯒ ꯑꯩꯈꯣꯏ ꯒꯥꯔꯤꯗ ꯊꯧꯗꯣꯛꯄ ꯌꯥꯗ꯭ꯔꯤꯌꯦ ꯀꯩꯅꯣ ꯇꯧꯗꯦꯕ ꯗ꯭ꯔꯦꯟ ꯆꯟꯕꯗꯣ ꯑꯗꯨ ꯂꯣꯏꯗ꯭ꯔꯤꯕꯅꯤꯅꯅꯦ ꯗ꯭ꯔꯦꯟ ꯆꯟꯕꯗꯨ ꯗ꯭ꯔꯦꯟꯗꯨꯒꯤ ꯃꯊꯛꯇꯨꯗ ꯑꯩꯈꯣꯏꯒꯤ ꯌꯣꯠ ꯌꯣꯠ ꯈꯥꯖꯤꯜꯂꯒ ꯑꯩꯈꯣꯏꯒꯤ ꯑꯃꯈꯛ ꯒꯥꯔꯤ ꯊꯧꯗꯣꯛꯅꯕꯒꯤ ꯑꯃ ꯊꯝꯕꯗꯣ ꯑꯗꯨ ꯍꯥꯞꯇ꯭ꯔꯗꯤ ꯌꯥꯔꯣꯏꯌꯦ ꯐꯤꯛꯁ ꯇꯧꯗꯣꯏꯅꯦꯕ ꯑꯗꯨꯗꯤ ꯅꯠ ꯀꯩꯀꯥ ꯃꯌꯥꯝ ꯂꯩꯁꯟ ꯈꯣꯠꯆꯟ ꯇꯧꯔꯒ
ꯑꯗꯨꯗꯤ ꯄꯣꯂꯂꯣꯟ ꯀ꯭ꯀꯦꯠꯇꯧ ꯕꯗꯤꯌꯥ ꯑꯣꯏꯗꯕ
ꯒꯥꯔꯤ ꯀꯩꯅꯣꯕꯨꯗꯤ ꯄꯣꯠꯂꯩꯕꯨꯗꯤ ꯌꯥꯎꯔꯔꯣꯏ ꯂꯝꯗ ꯂꯥꯞꯄꯕꯅꯤꯅ ꯄꯣꯠꯂꯩꯗꯤ ꯉꯁꯤ ꯑꯗꯨꯝ ꯄꯣꯠ ꯂꯩꯔꯝꯕꯅꯤ ꯀꯩꯅꯣ
ꯀꯥꯃꯦꯡ ꯍꯥꯏꯔꯣ ꯈꯣꯡꯃꯟ ꯍꯥꯏꯔꯣ
ꯀꯥꯃꯦꯡ ꯀꯥꯃꯦꯡ ꯈꯃꯟ ꯑꯣꯏꯇꯥꯗꯤ ꯉꯁꯥꯏ ꯆꯠꯂꯅꯤ ꯄꯥꯏꯅꯔꯅꯤ ꯉꯁꯥꯏꯅ ꯀꯥꯃꯦꯡꯗꯤ ꯂꯥꯞꯄꯤꯗꯅ ꯂꯝꯁꯥꯡ ꯁꯥꯏꯠꯇꯅꯤ ꯅꯪ ꯆꯠꯂꯨꯔꯕ ꯑꯝꯇꯧꯗꯥꯏꯅ
ꯑꯩ ꯆꯠꯇ꯭ꯔꯤꯌꯦ꯫
ꯎꯝ꯫ ꯑ ꯑꯁꯨꯝ ꯏꯔꯣꯏꯁꯃꯖꯨꯗꯣ ꯑꯗꯣꯝꯗꯒꯤ ꯑꯗꯨꯝ ꯏꯔꯣꯏꯁꯃꯖꯨꯒꯤ ꯃꯅꯨꯡꯗꯅꯤꯡꯡ ꯆꯠꯂꯁꯨ ꯌꯥꯔꯦ ꯑꯗꯒꯤ ꯑꯥꯔ ꯗꯤ ꯑꯣ ꯂꯝꯁꯥꯡ ꯀꯩꯅꯣ ꯅꯔꯁꯤꯡ ꯇꯝꯐꯝꯝꯗꯣ ꯑꯣꯝ ꯑꯗꯣꯝꯗ ꯆꯠꯂꯁꯨ ꯌꯥꯔꯦ ꯑꯗꯒꯤ ꯀꯩꯅꯣꯔꯣꯝꯗꯒꯤ ꯈꯣꯡꯉꯥꯝꯄꯥꯥꯠꯂꯣꯝꯗ ꯆꯠꯂꯁꯨ ꯌꯥꯔꯦ ꯃꯣꯏ ꯂꯝꯕꯤꯕꯨꯗꯤ ꯋꯦꯕꯨꯗꯤ ꯌꯥꯝ ꯌꯥꯝꯃꯦꯕ ꯂꯝꯕꯤ ꯆꯠꯐꯝꯗꯤ ꯑꯗꯣ ꯃꯣꯏꯒꯤ ꯑꯁꯦꯡꯕ ꯆꯠꯐꯝꯕꯨꯗꯤ ꯀꯩꯅꯣ ꯑꯩꯈꯣꯏꯅ ꯆꯠꯄꯗꯗꯤ ꯂꯝꯁꯥꯡꯂꯣꯝꯗꯩ ꯆꯠꯂꯦꯕ ꯅꯔꯁ ꯇꯝꯐꯝ ꯂꯣꯝꯗ ꯑꯗꯨꯝ ꯆꯠꯂ ꯌꯥꯏꯑꯕ ꯑꯥꯔ ꯗꯤ ꯑꯣ ꯂꯩꯕꯗꯨꯗ꯫
ꯑꯗꯨꯗꯤ ꯀꯌꯥꯝ ꯆꯪꯉꯤꯒꯦ?
ꯑꯥꯔ ꯗꯤ ꯌꯣ ꯗꯒꯤ ꯐꯅꯌꯥꯝ ꯁꯡ ꯅꯥ ꯆꯠꯂꯤꯌꯦ꯫
ꯆꯥꯛꯇꯤ ꯆꯥꯔꯕ ꯅꯪ ꯀꯃꯥꯏꯅ ꯇꯧꯔꯒꯦ?
ꯆꯥꯛ ꯆꯥꯗꯦ ꯑꯩꯈꯣꯏꯗ ꯏꯕꯥꯏꯅ ꯉꯥꯏꯔꯦ ꯑꯩꯈꯣꯏꯗ ꯑ ꯆꯥꯛꯄ ꯍꯧꯕ ꯂꯣꯏꯗ ꯉꯥꯏꯔꯤ ꯑꯗꯨꯗ ꯃꯥꯗꯣ ꯑꯩ ꯍꯨꯃꯥꯡ ꯌꯥꯡꯁꯤꯅ ꯑꯝ ꯆꯠꯅꯞ - ꯆꯠꯅꯝ ꯅꯥꯔꯦ ꯏꯁꯥ ꯅꯨꯡꯉꯥꯏꯇꯦ ꯑꯗꯨꯅ ꯆꯥꯛ ꯏꯔꯨ ꯍꯥꯏꯐꯦꯠꯂꯁꯨ ꯊꯣꯛꯑꯒ ꯆꯥꯔꯁꯤ꯫ ꯅ ꯍꯥꯏꯕ ꯑꯗꯨꯅꯨꯡ ꯉꯥꯏꯕ ꯑꯩꯁꯨꯦ ꯏꯇꯣꯝ ꯆꯥꯕ ꯇꯟꯕꯒꯤ ꯃꯣꯏꯗꯤ ꯌꯦꯟ ꯀꯥꯡ ꯁꯣꯏ ꯀꯩꯀꯥ ꯇꯧꯔꯒ ꯆꯥꯔꯣ ꯑꯦꯕꯨꯉꯣꯗꯤ? ꯑꯩꯅꯁꯨ ꯊꯣꯛꯎꯕ ꯑꯗꯨꯝ ꯂꯩꯔꯦ ꯎꯝ ꯑꯩꯗꯤ ꯂꯨꯔꯤ꯫
ꯅꯣꯏꯗꯤ ꯀꯩ ꯊꯣꯡꯉꯤꯕ?
ꯑꯩꯈꯣꯏꯒꯤꯅ ꯍꯋꯥꯏ ꯊꯣꯡꯉꯦ ꯑꯗꯨꯒ ꯀꯥꯔꯣꯠꯀ ꯈꯥꯖꯤꯡ ꯑꯃ ꯀꯥꯡꯍꯧ ꯉꯧꯔꯦ꯫
ꯍꯥꯎꯕꯅꯦ ꯑꯗꯨꯅ ꯍꯦꯟꯅꯥ, ꯍꯋꯥꯏ ꯍꯥꯏꯗꯤ ꯗꯨꯀꯥꯟ ꯍꯥꯏꯔꯣ?
ꯑ ꯍꯋꯥꯏꯗꯤ ꯀꯩꯅꯅꯣꯅꯤꯗ ꯎꯝ ꯀꯪꯇꯛ꯫
ꯑꯁ ꯀꯥꯡ ꯃꯌꯥ ꯌꯥꯎꯔꯛꯄ꯭ꯔꯦ ꯈꯪꯗꯦ ꯀꯩꯅꯣꯒꯨꯝ ꯆꯥꯅꯤꯡꯉꯦ꯫ ꯈꯦꯆꯤ ꯑꯣꯇꯤ ꯃꯅꯤꯡꯉꯦ꯫
ꯅꯍꯥꯟ ꯍꯧꯔꯨꯔ ꯆꯥꯏ ꯌꯨꯝꯗ ꯀꯣꯏꯕꯦꯝꯕꯗ ꯑꯩꯅ ꯑꯁ ꯑꯦꯕꯦꯝꯃꯥ ꯀꯩꯅꯣ ꯃꯩꯒꯤ ꯃꯨꯠꯄꯁꯤꯗ ꯔꯥꯏꯁ ꯀꯨꯀꯔꯁꯨ ꯆꯥꯛ ꯊꯣꯡꯕꯗ ꯐꯔꯛ ꯇꯥꯔꯅꯤ ꯑꯗꯨꯗꯨꯅ ꯈꯦꯁꯤ ꯍꯧꯖꯤꯜꯂ ꯇꯣꯛꯑꯁꯤꯔꯅ ꯍꯥꯏꯔꯨꯔꯦ ꯑꯗꯒꯤꯗꯤ ꯆꯥꯅꯤꯡ ꯆꯅꯤꯡꯉꯤ- ꯆꯥꯅꯤꯡꯉꯤ ꯆꯥꯅꯤꯡꯉꯤ ꯇꯧꯔꯦ ꯑꯗꯨꯗꯤ ꯃꯃꯤꯡꯅ ꯈꯦꯆꯤꯅ ꯍꯧꯔꯒ ꯇꯣꯛꯑꯁꯤꯅ ꯇꯧꯔꯃꯥꯏꯅ ꯇꯧꯔꯒ ꯈꯦꯆꯤ ꯍꯧꯔ ꯆꯥꯏ ꯍꯥꯎꯏ ꯌꯥꯝꯅ꯫
ꯃꯥꯏ - ꯃꯥꯏ ꯃꯇꯝ ꯍꯥꯏꯕ ꯖꯦ ꯍꯦꯛꯇ ꯌꯥꯗꯦꯀꯣ꯫
ꯎꯝ- ꯎꯝ ꯑꯗꯨꯅꯦ ꯍꯥꯏꯖꯦ ꯫ ꯇꯥꯏꯃꯤꯡ ꯃꯇꯝꯁꯤ ꯂꯥꯛꯑꯒꯗꯤ ꯑꯗꯨꯝ ꯆꯥꯅꯤꯡꯕꯗꯣ ꯀꯥꯡ ꯃꯇꯝ ꯌꯧꯔꯛꯄꯒꯤ ꯑꯗꯨꯝ ꯈꯦꯆꯤ ꯆꯥꯅꯤꯡꯕꯗꯣ꯫
ꯑꯗꯨꯅꯦ ꯈꯦꯆꯤ ꯍꯥꯏꯗꯤ ꯆꯍꯤ ꯆꯨꯞꯄ ꯑꯃ ꯑꯗꯨꯝ ꯆꯥꯅꯤꯡꯕ ꯂꯩꯕ ꯄꯣꯠ ꯅꯠꯇꯦꯗꯅ꯫
ꯎꯝ꯫
ꯑꯩꯗꯤ ꯃꯪꯒꯟ ꯎꯠꯇꯤ ꯌꯥꯝ ꯆꯥꯅꯤꯡꯉꯦ꯫ ꯉꯥꯡ ꯅꯍꯥ ꯎꯇꯤ ꯊꯣꯡꯉꯦꯕꯀꯣ ꯑꯗꯨꯝ ꯀꯨꯀꯔꯗ ꯀꯩꯗ ꯊꯣꯡꯕꯅꯤꯅꯅꯦ ꯎꯇꯤꯗꯣ ꯐꯖꯅ ꯁꯪꯉꯨ ꯌꯥ
ꯍꯣꯏ ꯑꯗꯨꯅ ꯀꯨꯀꯔ ꯊꯣꯡꯉꯗꯤꯅꯦ ꯁꯪꯉꯣꯏꯌꯦ ꯉꯁꯥꯏ ꯃꯥꯗꯤ ꯃꯅꯨꯡꯗ ꯑꯩꯈꯣꯏ ꯈꯨꯝꯃꯒ ꯀꯥꯝꯕꯗꯣ ꯑꯗꯨꯗꯤ ꯁꯪꯕ ꯁꯪꯕꯒꯤ ꯆꯥꯡꯁꯦ ꯌꯥꯝ ꯋꯥꯠꯄꯅꯦꯕ ꯑꯗꯨꯅ ꯑꯩꯈꯣꯏꯒꯤ ꯎꯌꯥꯟꯒꯨꯝꯕ ꯀꯩꯒꯨꯝꯕꯗ ꯊꯣꯡꯕ ꯀꯥꯟꯗ ꯌꯥꯝ ꯁꯪꯕꯅꯦꯕ ꯎꯆꯤ ꯑꯁꯪꯕ ꯊꯣꯡꯕꯗꯗꯤ ꯀꯨꯀꯔ ꯊꯣꯡꯕꯗꯗꯤ ꯄꯥꯛ ꯁꯪꯗꯕꯅꯤ꯫
ꯇꯨ ꯎꯇꯤ ꯑꯁꯪꯕ ꯌꯥꯝ ꯆꯥꯅꯤꯡꯉꯦ ꯍꯧꯖꯤꯛꯀꯥꯟꯗꯔꯗꯤ ꯎꯁꯣꯏ ꯎꯇꯤꯁꯨ ꯆꯥꯅꯤꯡꯉꯦ꯫
ꯑꯩ ꯎꯇꯤꯗꯤ ꯀꯥ ꯍꯦꯟ ꯅꯥꯗꯤ ꯄꯥꯝꯕꯗꯤ ꯑꯣꯏꯗꯦ ꯍꯣꯏ ꯈꯔ ꯈꯕꯨꯗꯤ ꯑꯗꯨꯝ ꯆꯥꯅꯤꯡꯉꯤ ꯑꯗꯨꯒ ꯑꯩꯅ ꯆꯥꯅꯤꯡꯕꯗꯒꯤ ꯊꯔꯣꯏꯒꯨꯝꯕ, ꯀꯣꯡꯒ꯭ꯔꯦꯡꯒꯨꯝꯕ ꯑꯗꯒꯤ ꯁꯤꯡꯖꯨ, ꯃꯔꯣꯛ ꯌꯥꯝ ꯀꯟꯅ ꯁꯥꯗꯕꯤꯗ꯫ ꯑꯗꯒꯤꯗꯒꯤ ꯁꯧꯒꯔꯤ ꯑꯗꯒꯤ ꯄꯥꯛꯅꯝ, ꯆꯥꯅꯤꯡꯕꯒꯤ ꯀꯩꯅꯣꯁꯤ ꯃꯊꯦꯜꯁꯤꯕꯨꯕ꯫ ꯌꯥꯝ ꯆꯥꯅꯤꯡꯉꯤ꯫
ꯉꯥꯔꯤ ꯍꯥꯞꯄ ꯆꯅꯤꯉꯤꯔꯣ ꯉꯥꯔꯤ ꯍꯥꯞꯇ ꯆꯅꯤꯉꯤꯔꯣ?
ꯉꯥꯔꯤ ꯍꯥꯞꯄꯅ ꯆꯥꯅꯤꯡꯉꯩꯗꯤ꯫ ꯑꯩꯅꯥꯗꯤ ꯌꯦꯟꯗꯦꯝꯗ ꯇꯧꯒꯁꯤꯡꯁꯨ ꯑꯩꯈꯣꯏꯗꯤ ꯃꯪꯒꯟꯗꯣ ꯑꯄꯣꯛꯄꯗꯣ ꯀꯕꯛ ꯀꯕꯛ ꯉꯧꯊꯣꯛꯑꯒ ꯈꯣꯟꯗ ꯁꯨꯗꯣꯛꯑꯒ ꯇꯧꯔꯒ ꯆꯥꯕ ꯍꯥꯎꯋꯤꯗ ꯊꯥꯏꯅꯅ ꯌꯥꯝꯅ
ꯍꯧꯖꯤꯀꯥꯟ ꯍꯥꯎ ꯗꯔ꯭ꯦ ꯆꯔꯤꯃꯦ ꯇꯧꯔꯦꯁꯤ ꯎꯡ ꯆꯔꯤꯕꯥ ꯁꯃꯒꯤ
ꯇꯧꯗꯔ꯭ꯕꯣ ꯊꯕꯛ ꯀꯩꯅꯣ ꯇꯧꯔꯤꯌꯦ ꯀꯥꯀꯠꯂ ꯂꯣꯏꯔꯦ ꯑꯁꯤꯁꯦ ꯑꯈꯣꯏꯕꯤ ꯃꯣꯏꯅ ꯄꯨꯁꯟꯈ꯭ꯔꯦ ꯃꯣꯏ ꯍꯥꯜꯂꯒꯦꯔ ꯃꯣꯏꯁꯥꯛ ꯆꯥꯈ꯭ꯔꯦꯕ ꯃꯣꯏꯅ ꯑꯃꯨꯛ ꯍꯥꯜꯂꯒꯦꯔ ꯄꯨꯁꯟꯈ꯭ꯔꯦ
ꯃꯣꯏꯌꯥꯏ ꯇꯥꯗꯟ
ꯍꯥꯥ
ꯃꯣꯏ ꯍꯥꯁꯦ ꯀꯅꯥ ꯀꯥꯟꯅꯧꯕ
ꯃꯃꯤꯒ ꯕꯦꯝꯃꯒ ꯏꯕꯨꯡꯉꯗꯤ ꯉꯟꯇꯥꯅꯥ ꯑꯃꯨꯛ ꯃꯗꯤ ꯉꯣꯟ ꯁꯥꯟꯅꯕ ꯑꯃ ꯆꯠꯇꯣꯏꯅꯤꯅ ꯃꯥꯗꯤ ꯄꯣꯊꯥꯔꯒꯦꯅ ꯍꯥꯏꯔꯦ
ꯄꯊꯥꯏꯔꯣ ꯄꯨꯃꯤꯠ
ꯈꯪꯗ ꯉꯔꯡ ꯁꯨ ꯑꯩꯈꯣꯏꯅ ꯎ ꯑꯆꯥꯄꯣꯠ ꯀꯩꯀꯥ ꯍꯥꯟꯕꯒꯤ ꯇꯧꯕꯗꯨꯗ ꯋꯥꯔꯤ ꯁꯥꯔꯒ ꯁꯨꯝ ꯁꯥꯟꯕꯗꯨꯗ ꯅꯣꯏꯩꯅ ꯉꯥꯡꯕꯗꯣ ꯑꯝꯇ ꯇꯨꯝꯕ ꯌꯥꯗꯦ ꯇꯨꯝꯕ ꯌꯥꯗꯦ ꯑꯗꯨꯒ ꯃꯣꯏꯗꯤ ꯏꯟꯈꯠꯂꯛꯄꯅꯤꯅ ꯇꯨꯝꯕꯗ ꯃꯄꯨꯡ ꯐꯥꯅ ꯇꯨꯝꯗ꯭ꯔꯒꯗꯤ ꯍꯛꯆꯥꯡꯗ ꯅꯨꯡꯉꯥꯏꯔꯣꯏꯗꯣꯏꯅꯦꯕ ꯖꯤꯝ ꯁꯥꯟꯅꯔꯒꯁꯨ ꯆꯥꯕ ꯉꯛꯇꯅ ꯌꯥꯕ ꯅꯠꯇꯦꯕ ꯇꯨꯝꯕꯁꯦ ꯌꯥꯝ ꯃꯔꯨ ꯑꯣꯏꯌꯦꯕ ꯃꯄꯨꯡ ꯐꯥꯅ ꯇꯨꯝꯁꯦ ꯃꯔꯨ ꯌꯥꯝ ꯊꯤꯅ ꯑꯣꯏꯔ ꯁꯥꯥꯅ ꯑꯗꯩ ꯗꯥꯏꯠꯇꯤ ꯋꯥꯠꯄ ꯌꯥꯗꯦ ꯃꯣꯏꯒꯤ ꯆꯤꯟꯖꯥꯛꯇꯤ ꯋꯥꯠꯄ ꯌꯥꯗꯦꯅ ꯁꯤ ꯂꯣꯏ ꯂꯩꯔꯤꯅꯤ ꯑꯃꯨꯛ ꯌꯦꯟ ꯅꯔꯨꯔꯦ ꯑꯗꯩ ꯑꯣꯠ ꯑꯃꯨꯛ ꯆꯥꯔꯅꯤ ꯁꯪꯒꯣꯝ ꯑꯃꯨꯛ ꯊꯛꯑꯅꯤ ꯌꯦꯔꯨꯝ ꯑꯃꯨꯛ ꯆꯥꯔꯅꯤ ꯑꯩ ꯂꯐꯣꯏ ꯑꯃꯨꯛ ꯆꯥꯔꯅꯤ
ꯃꯥꯏ ꯃꯃꯤ ꯃꯥꯏ ꯃꯃꯤꯗꯤꯤ ꯈꯔ ꯅꯍꯋꯥꯏ ꯑꯣꯏꯅ ꯑꯆꯧ ꯑꯆꯧ ꯇꯧꯕꯗꯣ ꯑꯗꯨꯗꯤ ꯐꯈ꯭ꯔꯕ ꯀꯃꯥꯏꯅ
ꯑꯗꯨ ꯗꯤ ꯐꯒꯔꯦ ꯃꯃꯥꯏꯕꯨꯗꯤ ꯀꯝꯄꯂꯦꯛꯁꯟ ꯌꯝ ꯊꯣꯛꯑꯕꯥꯀꯣ ꯀꯨꯆꯨ ꯀꯨꯃꯦꯟ ꯌꯥꯝ ꯊꯣꯛꯑꯦꯕꯀꯣ ꯑꯗꯨꯒ ꯑꯩꯈꯣꯏꯒꯤ ꯀꯃꯥꯏꯅ ꯍꯥꯏꯗꯣꯏꯅꯣ ꯈꯪꯗꯦ ꯎꯟꯁꯥꯗ ꯑꯩꯈꯣꯏꯒꯤ ꯑꯃꯨꯛꯈꯛ ꯎꯔꯤꯡ ꯆꯥꯎꯅ ꯊꯣꯡꯒꯨꯝꯕꯒꯤ ꯑꯃꯈꯛ ꯑꯩꯈꯣꯏꯒꯤ ꯑꯥ ꯁꯤꯠ ꯅꯥꯟꯅ ꯎꯗꯕꯗꯣ ꯑꯗꯨꯒꯨꯝꯕꯒꯤ ꯈꯇꯪ ꯈꯇꯪꯗꯤ ꯂꯩꯌꯦꯕꯀꯣ ꯅꯛꯁꯟꯅ ꯌꯦꯡꯉꯀꯥꯟꯗ ꯑꯗꯨꯒ ꯑꯣꯏꯅꯤꯡꯡ ꯑꯣꯏꯅꯗꯤ ꯊꯣꯛꯇꯔꯦ
ꯐꯔꯦ ꯐꯔꯦ ꯃꯃꯥꯏ ꯎꯔꯤꯡ ꯁꯨꯡꯇꯧ ꯇꯧ ꯊꯣꯛꯈꯤꯕꯁꯦ ꯑꯗꯨꯝ ꯃꯥꯏꯁꯤꯦ ꯌꯦꯡꯕ ꯀꯥꯟꯗ ꯆꯄꯣꯠ ꯆꯄꯣꯠ ꯂꯥꯎꯔ ꯑꯗꯨꯝ ꯂꯩꯕꯅꯦꯕ
ꯎꯝ ꯑꯗꯨꯅꯤ ꯑꯩꯈꯣꯏꯁꯨꯦ ꯍꯧꯖꯤꯛ ꯇꯨꯈꯣꯡ ꯈꯔ ꯂꯥꯎꯔꯒ ꯂꯩꯔꯤꯁꯦ ꯑꯗꯨꯝ ꯀꯩꯅꯣꯝ ꯆꯠꯊꯣꯛꯄ ꯃꯇꯝꯗ ꯃꯤꯠ ꯌꯦꯡ ꯌꯦꯡꯀꯥꯟꯗ ꯅꯨꯡꯉꯥꯏꯇꯕꯗꯣ ꯑꯣꯏꯌꯦꯕ ꯍꯥꯏꯕꯗꯤ ꯎꯟꯁꯥ ꯐꯖꯗꯕꯒꯤꯈꯛ ꯑꯃꯣꯠꯄ ꯃꯥꯟꯕꯗꯨ ꯌꯦꯡꯕꯗ ꯑꯗꯨ ꯑꯣꯏꯌꯦꯕ ꯌꯦꯡꯉꯗ ꯃꯣꯠꯇ꯭ꯔꯒꯁꯨ ꯃꯣꯠꯄ ꯃꯥꯟꯕꯗꯣ
ꯎꯝ ꯁꯔꯃꯁꯤ ꯀꯌꯥꯝ ꯀꯨꯏꯔꯦ ꯆꯠꯈꯤꯕꯥ
ꯄꯨꯡꯈꯥꯏꯃꯨꯛ ꯐꯥꯔꯝꯃꯅꯤ ꯑꯗꯣ ꯃꯣꯏꯒꯤꯗꯤ ꯋꯥꯆꯞ ꯒ꯭ꯔꯨꯞ ꯇꯣꯉꯥꯟꯅꯒ ꯁꯦꯝꯃꯛꯑꯒ ꯍꯥꯞꯄꯛꯑꯦꯅ ꯍꯥꯏꯌꯦꯕꯀꯣ
ꯍꯥꯄꯤ ꯌꯥꯏ ꯑꯩꯅ ꯅꯣꯏꯒꯦꯗꯣ ꯍꯄ ꯄꯟꯗꯕꯥ
ꯑꯣ ꯑꯣ ꯑꯗꯨꯃꯥꯏꯅ ꯍꯥꯞꯄꯤꯑꯦꯅ ꯑꯥ ꯀꯩꯅꯥ ꯁꯤꯗꯩꯁꯤꯗꯥ ꯔꯣ ꯑꯩꯈꯣꯏꯒꯤ ꯐꯣꯟ ꯅꯝꯕꯔ ꯂꯥꯟꯕ ꯈꯣꯠꯄ ꯌꯥꯎꯔꯒꯗꯤ ꯑꯗꯨꯝ ꯍꯥꯏꯕꯤꯔꯛꯑꯣ ꯈꯣꯠꯂꯣꯅ ꯍꯥꯏꯌꯦ ꯑꯩꯅ ꯅꯪꯒꯤꯗꯣ ꯐꯖꯅ ꯌꯦꯡꯉꯣ ꯆꯨꯝꯕ꯭ꯔꯥ ꯂꯥꯟꯕ꯭ꯔꯥ ꯌꯦꯡꯉꯣ ꯑꯗꯨꯗꯨꯒ ꯂꯥꯜꯂꯒꯗꯤ ꯂꯥꯜꯂꯦ ꯆꯨꯝꯃꯒꯗꯤ ꯆꯨꯝꯃꯦ ꯍꯥꯏꯌꯣ ꯈꯣꯠꯀ
ꯃꯣꯏꯅꯅꯦ ꯍꯩꯖꯔꯗꯤ ꯌꯥꯝ ꯌꯥꯝ ꯁꯦꯡꯅ ꯇꯧꯕ ꯌꯥꯕꯅꯦ ꯌꯥꯝ ꯇꯧꯕ ꯌꯥꯏꯕ
ꯎꯝ ꯑꯗꯨꯅ ꯑꯩꯁꯦ ꯑꯩꯈꯣꯏ ꯏꯆꯥꯅꯨꯄꯤꯒꯤꯁꯦ ꯃꯥꯒꯤꯁꯤ ꯌꯥꯔ ꯇꯥꯔꯗꯤ ꯎꯝ ꯑꯩꯁꯨ ꯑꯃꯨꯛꯇꯪ ꯃꯉꯣꯟꯗ ꯆꯥꯡꯌꯦꯡ ꯇꯧꯒꯦ ꯇꯧꯕꯅꯦꯕ ꯐꯣꯟ ꯇꯧꯔꯒ ꯑꯗꯣ ꯌꯥꯗꯦꯅ ꯇꯧꯕꯗ ꯀꯩꯒꯤꯅꯣ ꯈꯪꯗꯦ ꯃꯔꯝꯗꯤ ꯍꯌꯦꯡ ꯑꯃꯨꯛ ꯌꯦꯡꯉꯒꯦ
ꯍꯣꯏ ꯑꯩꯅꯕꯨꯗꯤ ꯍꯥꯏꯒꯤꯈꯤꯕꯅꯤ ꯌꯥꯅꯉꯩ ꯈꯔ ꯁꯦꯝꯟꯕꯤꯔꯛꯑꯣ ꯁꯨꯃꯥꯏꯅ ꯇꯧꯔꯛꯑꯣꯅ ꯍꯥꯏꯈꯤꯕꯅꯦꯕ ꯍꯣꯏ ꯍꯣꯏ ꯃꯥ ꯌꯦꯡꯉꯛꯀꯦ ꯍꯥꯏꯈꯤꯒꯦꯅ ꯃꯣꯏ ꯁꯨ ꯃꯣꯏꯅ ꯇꯧꯕ ꯅꯠꯇꯦꯕ ꯏꯃꯥꯟꯅ ꯑꯃ ꯂꯩꯕꯗ ꯃꯣꯏꯅ ꯇꯧꯅꯤ ꯃꯣꯏꯗꯤ ꯑꯃꯨꯛ ꯃꯄꯥꯟ ꯂꯝꯒꯤ ꯃꯤ ꯄꯥꯎ ꯐꯥꯎꯅꯔꯒ ꯑꯗꯨꯃꯥꯏꯅ ꯇꯧꯔ ꯇꯧꯕꯅꯤꯅ ꯃꯥ
ꯎꯝ ꯃꯣꯏ ꯍꯧꯖꯤꯛꯀꯤ ꯋꯥꯆꯞ ꯒ꯭ꯔꯨꯞꯇꯨꯗꯅꯦ ꯋꯥꯆꯞ ꯒ꯭ꯔꯨꯞꯇꯨꯗ ꯃꯤꯗꯣ ꯑꯗꯨꯝ ꯐꯅꯌꯥꯝ ꯌꯥꯝꯃꯤ ꯊꯣꯛꯂꯛꯏꯗꯣ
ꯅꯪ ꯌꯥꯎꯕꯅꯦ ꯃꯥ ꯃꯥ ꯅꯪ ꯂꯩꯔꯤꯕꯣ ꯑꯥ ꯂꯩꯔꯤꯕꯅ ꯃꯥꯗꯣ
ꯑꯥ
ꯌꯥꯎꯕꯅꯦ ꯑꯩꯁꯨꯂꯣꯏ ꯌꯥꯎꯕꯅꯦ ꯑꯗꯨꯝ ꯍꯥꯡꯗꯣꯛ ꯍꯥꯡꯖꯤꯟ ꯇꯧꯅꯕ ꯍꯥꯏꯗꯤ ꯄ꯭ꯔꯣꯕ꯭ꯂꯦꯝ ꯂꯩꯔꯁꯨ ꯍꯪꯅꯕ ꯈꯣꯠꯅꯕ ꯀꯣ ꯃꯣꯏ ꯃꯁꯥꯅ ꯅꯪꯕꯨꯗꯤ ꯑꯩ ꯑꯗꯨꯝ ꯑꯩꯅ ꯇꯧꯕꯒꯤꯅꯦ ꯑꯩ ꯑꯗꯨꯝ ꯍꯥꯏꯕꯤꯔꯛ ꯌꯥꯏꯗ ꯃꯣꯏꯗ ꯑꯃꯨꯛ ꯋꯥꯔꯤ ꯋꯥꯇꯥꯏ ꯁꯥꯅꯕꯗꯣ ꯀꯩꯁꯨ ꯌꯥꯝꯅ ꯀꯩꯅꯣ ꯇꯧꯋꯦꯅ ꯈꯨꯜꯂꯔꯣꯏ ꯍꯥꯏꯒꯗ꯭ꯔꯥ ꯅꯨꯡꯉꯥꯏꯕ ꯑꯣꯏꯗꯦꯅ ꯀꯩꯁꯨ ꯑ ꯁꯥꯟꯅꯗꯕꯅꯦ ꯑꯗꯨ ꯃꯣꯏꯅ ꯈꯪꯗꯕꯁꯦ ꯃꯣꯏꯅ ꯍꯪꯖꯔꯒ ꯃꯣꯏꯅ ꯇꯧꯖꯔꯗꯤ ꯌꯥꯏꯌꯦꯗꯅꯀꯣ ꯎꯝ
ꯎꯝ
ꯑꯗꯨꯒꯤ ꯋꯥꯅ ꯃꯌꯥꯝ ꯍꯩꯖ ꯁꯤꯡꯖꯔꯗꯤ ꯃꯌꯥꯝ ꯌꯥꯝ ꯇꯧꯕ ꯌꯥꯏ ꯑꯗꯨꯣ ꯈꯔ ꯄꯥꯕꯕꯨ ꯊꯣꯛꯑꯗꯤ ꯀꯥꯏꯗꯦꯕ ꯃꯣꯏ ꯍꯌꯦꯡꯗꯒꯤ ꯊꯕꯛ ꯇꯧꯅꯕ ꯈꯣꯠꯅꯕ ꯑꯗꯨ ꯄꯤꯔꯛꯑꯅꯤ ꯑꯗꯨꯀꯥꯟꯗ ꯃꯥꯅ ꯈꯪꯗꯕ ꯂꯩꯔꯁꯨ ꯑꯗꯨꯝ ꯍꯪꯖꯔꯛꯑꯅꯤ
ꯑꯗꯣ ꯃꯥꯒꯤꯗꯣ ꯍꯌꯦꯡ ꯍꯌꯦꯡ ꯑꯗꯨꯝ ꯇꯧꯕ ꯌꯥꯔꯅꯤ ꯀꯃꯥꯏꯗ
ꯌꯥꯔꯅꯤ ꯃꯣꯏꯅ ꯇꯥꯛꯁ ꯄꯤꯈ꯭ꯔꯕꯅꯦ ꯑꯗꯨꯝ ꯍꯥꯏꯔꯗꯤ ꯑꯗꯨꯝ ꯇꯧꯕ ꯌꯥꯔꯅꯤ ꯑꯗꯨꯝ
ꯎꯝ ꯍꯣꯏ ꯑꯩꯅꯁꯨ ꯈꯔꯕꯨꯗꯤ ꯑꯗꯨꯝ ꯁꯥꯎꯃꯜꯂꯛꯄ ꯈꯔꯕꯨꯗꯤ ꯍꯥꯏꯈ꯭ꯔꯕꯅꯦꯕ ꯅꯪ ꯁꯨꯃꯥꯏꯅ ꯁꯤꯒꯤ ꯀꯩꯅꯣꯁꯦ ꯁꯨꯃꯥꯏꯅ ꯊꯣꯛꯂꯛꯀꯅꯤ ꯑꯗꯨ ꯃꯇꯝꯗ ꯅꯪ ꯌꯥꯔꯛꯀꯅꯤ ꯑꯗ ꯁꯤ ꯆꯪꯒꯗꯣꯏꯅꯤ ꯈꯣꯠꯀꯗꯣꯏꯅꯤꯅ ꯈꯤꯇꯪ ꯑꯩꯅ ꯑꯈꯪꯕ ꯈꯔꯕꯨꯗꯤ ꯑꯩꯉꯣꯟꯗ ꯍꯥꯏꯈꯤꯕꯅꯦꯕ
ꯍꯣ ꯍꯣꯏ ꯐꯔꯦ ꯐꯔꯦ ꯆꯔ ꯍ ꯑꯩ ꯁꯨ ꯃꯥꯏ ꯃꯤ ꯇꯥꯊꯣꯛꯎꯈꯤꯒꯦ ꯎꯝ